ꯍꯜꯂꯣ꯫ ꯇꯥꯗ꯭ꯔꯣ꯫
ꯇꯥꯏꯀ‌ꯣ ꯇꯥꯏꯌꯦ ꯇꯥꯏꯌꯦ ꯎꯝ꯫ ꯀꯩꯅꯣ ꯃꯤ ꯌꯥꯝ ꯀꯟꯅ ꯂꯥꯎꯔ ꯈꯨꯝꯗ꯭ꯔꯤꯁꯦ꯫
ꯁꯤꯗ ꯁꯤꯗ ꯑꯩꯅ ꯉꯥꯡꯕꯗꯣ ꯅꯪ ꯇꯥꯗ꯭ꯔꯕꯣ ꯑꯗꯨꯗꯤ꯫
ꯇꯥꯔꯦ ꯇꯥꯔꯦ ꯍꯧꯖꯤꯛꯄꯨꯗꯤ꯫
ꯑꯣ ꯐꯦꯟꯒ ꯅꯨꯡ ꯊꯥꯕ꯭ꯔꯣ ꯐꯦꯟ ꯃ꯫
ꯊꯥ ꯎꯝ ꯊꯥꯗꯦ ꯊꯥꯗꯦ ꯐꯦꯟꯒꯁꯨ ꯊꯥꯅꯤꯡꯉꯥꯏ ꯂꯩꯇꯦ ꯑꯩꯈꯣꯏ꯫ ꯄꯩꯁꯥꯒ ꯂꯩꯇꯕꯅꯦ꯫ ꯄꯩꯁꯥꯒ ꯂꯩꯇꯕꯅꯦ ꯌꯥꯝ ꯂꯥꯏꯔ ꯀꯥꯟꯁꯤꯗ꯫ ꯑꯗꯨꯅ ꯀꫪꯥꯏꯗꯩ ꯐꯦꯟꯅꯣ ꯐꯦꯟ ꯅꯠꯇꯦ꯫ ꯑꯩꯈꯣꯏꯗꯤ ꯀꯩꯅꯣ ꯂꯩꯌꯦ ꯑꯣꯔꯤꯖꯤꯅꯦꯜ ꯅꯨꯡꯁꯤꯠ ꯂꯥꯛꯄ ꯀꯣ꯫
ꯑꯥ꯫
ꯑꯩꯅ ꯆꯠꯄ ꯃꯐꯝꯗꯨꯗ ꯑꯗꯨꯝ ꯅꯨꯡꯁꯤꯠ ꯑꯗꯨꯝ ꯂꯥꯛꯇꯨꯏꯅꯦ ꯑꯩꯒꯤꯗꯤ꯫ ꯑꯗ ꯐꯦꯟꯗꯣ ꯃꯊꯧ ꯇꯥꯗꯦꯕ ꯑꯩꯒꯤ
ꯀ‌ꯩꯅꯣ ꯑꯌꯨꯛꯇꯗꯤ ꯄꯨꯡ ꯀꯌꯥꯗ ꯍꯧꯒꯠꯀꯦ ꯉꯔꯥꯡꯕꯨ ꯑꯣꯏꯔꯦ ꯉꯧꯒꯦ
ꯑꯌꯨꯛꯇ ꯑꯩ ꯉꯁꯤ ꯄꯨꯡ ꯃꯉꯥ ꯃꯈꯥꯏ ꯇꯔꯨꯛ ꯑꯗꯨꯗꯥꯋꯥꯏꯗ ꯍꯧꯒꯠꯂꯦ ꯍꯧꯒꯠꯂꯒ ꯕꯣꯜ ꯑꯃꯨꯛ ꯌꯦꯡꯉꯦ ꯑꯩ ꯉꯔꯥꯡꯗꯣ ꯕ꯭ꯔꯥꯖꯤꯜꯒꯤꯗꯣ ꯌꯦꯡꯗꯦ ꯑꯗ ꯉꯔꯥꯡ ꯕꯣꯜ ꯁ ꯕꯣꯜ ꯁꯥꯟꯅꯕꯗꯨꯗ ꯑꯩ ꯋꯥꯃꯟꯕꯀꯣ
ꯎꯝ
ꯀꯥꯏꯗ‌ꯩ ꯉꯝꯗꯦ ꯑꯌꯨꯛ ꯑꯌꯨꯛ ꯍꯧꯒꯠꯂꯒ ꯀꯩꯅꯣ ꯌꯦꯡꯉꯦ ꯍꯥꯏꯂꯥꯏꯠꯇꯨ ꯌꯦꯡꯉ‌ꯦ ꯅꯨꯡꯉꯥꯏꯇ‌ꯦ ꯃ‌ꯣꯏ ꯕ꯭ꯔꯥꯖꯤꯜ ꯁꯤꯈꯤꯕꯗꯨ
ꯁꯣ ꯅꯅꯨꯡꯥꯏꯇꯦ ꯁꯨꯠꯇ ꯅꯅꯨꯡꯥꯏꯇꯦ ꯍꯦ ꯏꯗꯨꯗꯤ
ꯅꯪ ꯅꯪꯖꯨ ꯃꯥꯅ‌ꯦ ꯃꯥꯅ‌ꯦ ꯅꯪꯁꯨ ꯕ꯭ꯔꯥꯖꯤꯜꯂꯥ
ꯃꯥꯅꯦ
ꯑꯁ ꯅꯨꯡꯉꯥꯏꯔꯦ ꯏꯕꯥꯅꯤ ꯀꯟꯅ ꯅꯨꯡꯉꯥꯏꯃꯤꯟꯅꯗ꯭ꯔꯦ ꯑꯗꯨꯗꯤ
ꯌꯥꯝ ꯃꯥꯥꯟꯅꯍꯅꯤꯡꯉꯛꯑꯅꯨ ꯌꯥꯝꯃꯅ
ꯃꯥꯅꯅꯕ ꯇꯕꯅꯤ ꯀꯩꯅꯣ ꯀꯩꯅꯣ ꯌꯥꯝꯅ ꯂꯥ ꯊꯨꯅ ꯂꯥꯞꯊꯣꯛꯑꯒ ꯂꯩꯒꯦ ꯍꯥꯏꯔꯣ ꯃꯥꯟꯅꯕ ꯇꯥꯕꯅꯦ ꯅꯪꯁꯨ ꯃꯤꯅꯤ ꯑꯩꯁꯨ ꯃꯤꯅꯤꯅꯦ
ꯅꯨꯡꯁꯥ ꯅꯨꯡꯁꯥ ꯁꯥꯕꯁꯤꯅ ꯀꯩ ꯌꯦꯟꯁꯥꯡ ꯆꯥꯔꯦ ꯀꯅꯥꯒ ꯊꯣꯡꯉꯦ
ꯑꯁꯥꯗꯁ ꯍꯣꯔꯦꯟ ꯄꯨꯡ ꯕꯥꯔꯣꯗ ꯅꯣꯡ ꯇꯥꯕ ꯌꯥꯏꯅ ꯀꯩꯅꯣ ꯅꯣꯇꯤꯁ ꯂꯥꯛ ꯑ ꯋꯤꯗꯔꯗ
ꯅꯣꯡꯃꯪꯉꯦ ꯑꯌꯨꯛꯇꯗꯤ ꯁꯥꯔꯝꯃꯦꯕꯀꯣ ꯍꯧꯖꯤꯛ ꯅꯣꯡꯃꯪꯈ꯭ꯔꯦ ꯅꯣꯏꯗ ꯁꯥꯕ꯭ꯔ‌ꯣ ꯍꯥꯏꯁ‌ꯦ
ꯑꯣꯡ ꯁꯥ ꯀꯥꯏꯅ ꯁꯥ ꯂꯩꯔ‌ꯦ
ꯑꯗ ꯀꯩꯅꯣ ꯇꯧꯕ ꯑꯩꯈꯣꯏꯗ ꯌꯦꯟꯖꯥꯡꯗꯣ ꯉꯔꯥꯡ ꯉꯁꯤ ꯑꯌꯨꯛꯇ ꯕ꯭ꯔꯥꯖꯤꯜ ꯉꯝꯗꯕꯒꯤ ꯑꯩꯗ ꯊꯋꯥꯏ ꯅꯨꯡꯉꯥꯏꯇ꯭ꯔꯕꯀꯣ ꯊꯋꯥꯢꯖꯦ ꯀꯞ ꯀꯞꯄꯤꯅꯦ ꯍꯣꯏ ꯊꯋꯥꯏ ꯃꯅꯨꯡꯗ ꯀꯞꯄꯤꯅꯦ ꯍꯥꯏꯗꯣꯛꯇꯕ ꯋꯥꯅꯤ ꯑꯗꯨꯒ ꯑꯩꯁꯦ ꯁꯧꯒ꯭ꯔꯤꯒꯨꯝꯕ ꯀꯥꯡꯁꯣꯏꯒꯨꯝꯕ ꯆꯥꯔꯗꯤ ꯑꯩ ꯆꯥꯛ ꯆꯥꯔꯔꯣꯏꯌꯦꯕꯀꯣ ꯑꯗꯣ ꯍꯛꯆꯥꯡꯗ ꯁꯣꯛꯣꯔꯛꯀꯅꯦꯅ ꯑꯩ ꯆꯤꯀꯟ ꯂꯧꯔꯒ ꯊꯣꯡꯉꯒ ꯂꯩꯔꯦ ꯍꯧꯖꯤꯛ
ꯅꯪꯒꯤꯗꯣ ꯅꯥꯀꯣꯏ ꯅꯥꯅ ꯑꯩꯉꯣꯟꯗ ꯁꯤꯡꯅꯕ ꯀꯧꯋꯦ
ꯀꯩ ꯍꯥꯢꯕ
ꯅꯥ ꯀꯣꯏꯅꯅꯥ ꯑꯩꯉꯣꯟꯗ ꯂꯦꯅꯕ ꯆꯤꯡꯉꯦꯕ ꯅꯪꯒꯤꯗꯣ ꯆꯥꯕ ꯁꯥꯃꯟꯗꯅ ꯀꯥꯗ ꯂꯩꯕ ꯉꯝꯗꯦ ꯀꯔꯥꯢꯗꯒꯤ
ꯎꯝ ꯇꯨꯃꯤꯟꯅ ꯐꯝꯃꯣ ꯑꯗꯨꯗꯤ ꯀꯩꯅꯣ ꯁꯥꯕꯁꯨ ꯏꯡꯒ꯭ꯔꯅꯤ ꯑ ꯅꯣꯏ ꯑꯞꯇꯗꯔ ꯃꯈꯥꯗꯔ ꯃꯊꯛꯇꯔ ꯂꯩꯔꯤꯁꯦ
ꯃꯊꯛꯇꯅꯦ
ꯑꯣ ꯃꯈꯥꯗ ꯂꯩꯕ ꯌꯥꯗ꯭ꯔꯦꯕ ꯀꯥ ꯑꯍꯥꯡꯕ ꯂꯩꯇ꯭ꯔꯕꯣ
ꯂꯩꯌꯦ ꯑꯗꯣ ꯃꯈꯥꯗ ꯃꯈꯣꯟ ꯌꯥꯝ ꯇꯥꯕꯀꯣ
ꯎꯝ
ꯎꯝ ꯃꯈꯥꯗ ꯂꯩꯕ ꯌꯥꯔꯒꯗꯤꯀꯣ
ꯐꯤ ꯐꯪꯕꯝꯅ ꯂꯩꯌꯦꯕꯀꯣ ꯑꯁ ꯑꯌꯨꯛꯇꯣ ꯑꯩꯗꯤ ꯇꯨꯝꯗꯤ ꯌꯥꯝ ꯇꯨꯝꯖꯅꯤꯡꯕꯅꯦ ꯑꯗꯨ ꯅꯨꯡꯁꯥ ꯁꯥꯕꯗꯨꯅ ꯇꯨꯝꯕ ꯉꯝꯗꯕ
ꯁꯦꯡꯗꯦ ꯁꯦꯡꯗꯦ ꯅꯪ ꯉꯥꯡꯕꯗꯣ
ꯇꯥꯔꯕ
ꯇꯥꯔꯦ
ꯃꯤꯅ ꯐꯥꯒꯤ ꯇꯧꯔꯒ ꯇꯥꯔꯕ꯭ꯔꯥ ꯍꯥꯏꯌꯦ
ꯑꯗꯨꯃꯥꯢ ꯇꯧꯒꯦ ꯍꯥꯢꯕ ꯅꯠꯇ꯭ꯔꯥ ꯍꯥ ꯅꯪ ꯑꯩ ꯂꯥꯛꯑꯗꯤ ꯉꯁꯥꯏꯈꯩ ꯉꯥꯡ ꯆꯥꯛꯇꯤ ꯆꯥꯗꯕ ꯌꯥꯗꯕꯅꯤꯅ ꯆꯥꯕꯅꯤ ꯀꯩꯅꯣ
ꯀꯩ ꯏꯟꯖꯥꯡ ꯆꯥꯔꯒꯦ
ꯎꯝ ꯑꯁ ꯑꯥꯂꯨꯅꯤꯅ ꯅꯣꯏꯅ ꯑꯗꯨꯝ ꯍꯪ ꯂꯩꯔꯁꯦ ꯑꯂꯨꯁꯤꯕꯨ ꯑꯗꯨꯝ ꯍꯟꯖꯤꯟ ꯍꯟꯖꯤꯟ ꯀꯌꯥꯔꯛ ꯍꯪꯗꯣꯏꯅꯣ ꯈꯪꯗꯦ
ꯑ ꯍꯪꯗꯣꯢꯅꯦ ꯀꯩꯅꯣ ꯅꯪ ꯑꯩ ꯍꯦꯟꯖꯥꯡ ꯈꯪꯉ ꯅꯣꯏ ꯈꯪꯗ꯭ꯔꯗꯤ ꯑꯩ ꯀꯃꯥꯏꯅ ꯅ ꯅꯣꯡ ꯅꯪ ꯑꯂꯨ ꯆꯥꯗꯕꯤꯗ ꯑꯥꯂꯨ ꯈꯛꯇ ꯆꯥꯔꯕꯣ ꯍꯥꯏꯁꯦ ꯅꯣꯏꯒꯤ ꯍꯣꯁꯇꯦꯜꯗꯣ
ꯆꯥꯛꯁꯨ ꯌꯥꯎꯋꯦ ꯆꯥꯛ ꯀꯪꯕ ꯆꯥꯛ ꯀꯩ ꯍꯥꯏꯅꯤ ꯀꯥꯕ ꯆꯥꯛ ꯀꯥꯕ ꯆꯥꯛ ꯆꯒꯥꯒ
ꯅꯣꯢ ꯑ ꯑꯗꯨꯒꯨꯝꯕ ꯆꯥꯕꯁꯨ ꯌꯥꯎꯋꯤꯅ ꯑꯂꯨ ꯑꯂꯨ ꯈꯛꯇꯗꯤ ꯆꯥꯗꯦꯅ
ꯑꯩꯁꯨ ꯑꯥꯂꯨꯁꯤꯅ ꯃꯔꯨꯅꯤꯗꯅ ꯍꯥꯏꯕꯅꯤ
ꯎꯝ ꯍꯥ ꯑꯗꯨꯕꯨꯗꯤ ꯆꯨꯝ
ꯅꯪꯗꯣ ꯑꯩꯒ ꯋꯥꯔꯤ ꯁꯥꯕꯅꯦ ꯅꯪꯗꯣ ꯑꯩꯒ ꯋꯥꯔꯤ ꯁꯥꯕꯗꯒꯤ ꯅꯔꯣꯟ ꯈꯔ ꯆꯨꯝꯃꯛꯑꯕ ꯃꯥꯜꯂꯦ ꯍꯥꯟꯅ ꯁꯥꯟꯅꯕꯗꯤ ꯌꯥꯝ ꯈꯣꯏꯔꯝꯃꯤ
ꯑ ꯑ ꯋꯥꯔꯤꯗꯤꯕ ꯅꯪ ꯑꯩ ꯍꯥꯟꯅ ꯁꯥꯟꯅꯕꯅꯣ ꯀꯥꯏꯩꯅꯣ ꯇꯧꯕꯅꯦ ꯅꯪꯅ ꯑꯩꯗꯤ ꯅꯧꯅ ꯋꯥꯔꯤ ꯁꯥꯕꯒꯤꯕꯥ ꯆꯠꯄ ꯍꯥꯏꯦ ꯑꯗꯨꯗꯅꯦ
ꯁꯨꯃꯥꯏꯅ ꯅꯥꯔꯃ ꯆꯠꯂꯦꯕꯀꯣ ꯍꯥꯏꯗꯤ ꯑꯩꯗꯤ ꯀꯔꯤ ꯍꯥꯏꯔꯤꯁꯤꯅꯣ ꯃꯤ ꯃꯃꯥꯡꯗ ꯋꯥꯔꯤ ꯁꯥꯕꯗꯣ ꯅꯧꯅ ꯑꯗꯨꯝ ꯁꯥꯕꯗꯣ ꯑꯗꯨꯝ ꯅꯥꯏꯕꯥ ꯆꯠꯄꯁꯨ ꯌꯥꯎꯋꯦꯕꯀꯣ ꯍꯥꯏꯗꯤ ꯑꯅꯤ ꯑꯍꯨꯝ ꯍꯥꯟꯅ ꯇꯧꯈ꯭ꯔꯦ ꯑꯦꯛꯁꯄꯤꯔꯤꯟꯁ ꯂꯩꯔꯕ ꯑꯗꯨꯝ ꯅꯔꯛꯀꯗꯣꯏꯅꯤ
ꯂꯣꯟꯣꯟꯒꯦꯗꯖꯧ ꯆꯂ
ꯑꯩ ꯈꯔ ꯐꯔꯤꯕꯅꯦ ꯏꯃꯥꯟꯅꯕꯤ ꯈꯔ ꯐꯕ ꯀꯥꯡꯕꯨ ꯅꯠꯇ꯭ꯔ ꯒ꯭ꯔꯨꯞꯇ ꯌꯥꯎꯔꯤꯕ ꯑꯦꯛꯇꯤꯚ ꯑꯣꯏꯕ ꯀꯥꯡ ꯕꯖꯥꯔ ꯑꯦꯔꯤꯌꯥꯗ ꯅꯣꯏꯒꯨꯝꯅ ꯅꯥꯏꯗꯤ ꯐꯕ
ꯎꯝ
ꯁꯤ ꯁ ꯀꯂꯣꯃꯤꯇꯔ ꯁꯤꯛꯁꯇꯤ ꯁꯚꯦꯟꯇꯤ ꯆꯠꯊꯣꯛꯈ꯭ꯔꯗꯤ ꯃꯣꯏ ꯉꯥꯡꯕ ꯍꯩꯈ꯭ꯔꯦ ꯑꯩꯗꯤ ꯁꯤꯗ ꯗ ꯑꯩ ꯄꯥꯎ ꯇꯟꯕ ꯃꯤ ꯌꯥꯎꯕꯅꯦ ꯉ
ꯀꯥꯏꯗꯒꯤ ꯀꯩꯅꯣ ꯇꯧꯕ꯭ꯔꯣ ꯅꯪ ꯑꯩꯒꯤ ꯅꯦꯠꯋꯥꯛꯁꯦ ꯅꯨꯡꯉꯥꯏꯕ꯭ꯔꯣ
ꯅꯨꯡꯉꯥꯏꯌꯦ
ꯎꯝ ꯑꯣ
ꯅꯦꯠꯋꯥꯔꯛ ꯀꯩꯝ ꯇꯧꯗꯦ ꯅꯪꯉꯣꯟꯗ ꯀꯅꯥꯅ ꯀꯔꯤ ꯍꯥꯏ
ꯑꯣ
ꯅꯪꯉꯣꯟꯗ ꯀꯅꯥꯅ ꯀꯔꯤ ꯍꯥꯏꯔꯛꯀꯦꯕ ꯅꯦꯠ ꯋꯥꯥꯔꯛꯀꯤ ꯃꯇꯥꯡ ꯄꯜꯂꯤꯁꯤꯕꯣ
ꯌꯥꯝ ꯅꯝꯊꯤꯕ ꯑꯗꯨꯗꯒꯤ
ꯎꯝ
ꯀꯩꯅꯣꯗꯤ ꯇꯧꯕ꯭ꯔꯥ ꯅꯣꯏ ꯎꯝ ꯑꯁ ꯅꯣꯏ ꯕꯖꯥꯔꯗꯗꯒꯤ ꯀꯤꯂꯣꯃꯤꯇꯔ ꯆꯅꯤ ꯆꯍꯨꯝ ꯂꯥꯞꯄꯁꯤꯡꯗꯤ ꯋꯥꯔꯤ ꯁꯥꯕꯗ ꯅꯨꯡꯉꯥꯏꯕ꯭ꯔꯥ
ꯆꯅꯤ ꯆꯍꯨꯝ ꯂꯥꯞꯄ ꯆꯅꯤ ꯆꯍꯨꯝꯗꯤ ꯂꯩꯇꯦꯍꯦ ꯑꯗ ꯆꯥꯃꯥꯏ ꯆꯥꯝꯃ ꯂꯥꯞꯄꯗ ꯀꯩꯅꯣ ꯂꯩꯌꯦ ꯆꯥꯝꯃꯒꯨꯝꯕ ꯃꯣꯏꯗꯣ ꯋꯥꯔꯤ ꯁꯥꯕ ꯅꯨꯡꯉꯥꯏꯔꯔꯣꯏ ꯍꯣꯏ ꯋꯥꯔꯤ ꯁꯥꯕ ꯅꯨꯡꯉꯥꯏꯔꯔꯣꯏ ꯑꯩꯉꯣꯟꯗꯒꯤ ꯗꯕꯜ ꯇꯔꯤꯄ ꯅꯦꯕ ꯃꯣꯏꯅ ꯀꯩꯅꯣ ꯇꯧꯕꯗꯣ ꯊꯣꯛꯇꯕꯗꯣ ꯂꯣꯟ ꯈꯔ ꯈꯣꯏꯕ꯭ꯔꯥꯕꯨ ꯃꯣꯏꯗꯤ ꯈꯣꯏꯗꯦ
ꯎꯝ
ꯂꯣꯟ ꯈꯔ ꯈꯣꯏꯕ ꯅꯠꯇꯦ ꯃꯣꯏꯗꯣ ꯈꯣꯏꯕꯁꯨ ꯈꯣꯏꯌꯦ ꯈꯪꯁꯨ ꯈꯪꯗꯕ ꯃꯌꯥꯝ ꯌꯥꯎꯋꯦꯕꯀꯣ
ꯎꯝ
ꯑꯗꯨꯗ ꯃꯣꯏꯗꯤ ꯃꯩꯇꯩꯂꯣꯟ ꯉꯥꯡꯕ꯭ꯔꯕꯨ ꯖꯥ ꯖꯥ ꯂꯣꯟ
ꯎꯝ
ꯄꯨꯟꯁꯤꯜꯂꯒ ꯊꯣꯛꯄ ꯀꯥꯡꯕꯨ ꯃꯌꯥꯝ ꯌꯥꯎꯕꯅꯤ ꯍꯣ ꯍꯣ ꯍꯣ
ꯎꯝ
ꯑꯗꯩ ꯃꯣꯏꯒꯤ ꯅꯝꯕꯔ ꯄꯤꯕꯤꯌꯨꯔ ꯅꯪ ꯇꯧꯒꯦꯗꯤ ꯇꯧ
ꯌꯥꯔꯅꯤ ꯑꯃꯨꯛ ꯑꯩ
ꯑꯗꯩ ꯅꯨꯡꯉꯥꯏꯕꯅꯤꯗ ꯃꯣꯏꯒꯤ ꯃꯣꯏꯒꯤ ꯈꯨꯟꯗꯁꯨ ꯌꯥꯝꯅ ꯐ꯭ꯔꯦꯁ ꯑꯣꯏꯔꯒꯅꯦ
ꯅꯪ ꯇꯧꯋꯣ ꯅꯪ ꯑꯣꯏꯅ ꯇꯧ ꯑꯩꯗꯤ ꯇꯧꯅꯤꯡꯗ꯭ꯔꯦ
ꯑꯩ ꯐꯣꯟꯒꯁꯦ ꯀꯌꯥꯝ ꯇꯧꯗꯦꯅꯦ ꯍꯟꯗꯛ ꯃꯔꯛ
ꯇꯧꯔꯤꯗꯨꯕꯣ ꯁꯨꯠꯇ ꯇꯧꯈꯥꯏꯔꯤꯗꯨꯕꯣ
ꯇꯧꯗꯦ ꯇꯧꯗꯦ ꯑꯩ ꯋꯥꯔꯤ ꯁꯥꯕ ꯍꯩꯇꯦ ꯃꯤꯒ ꯅꯣꯏ ꯅꯣꯏꯗꯤ ꯑꯩꯈꯣꯏꯒ ꯈꯔ ꯂꯨꯅ ꯇꯤꯟꯅꯕꯅꯤꯅ ꯑꯗꯨꯝ ꯁꯥꯕꯅꯤ
ꯍꯥꯏꯌꯦ ꯏꯃꯥꯟꯅꯕ ꯀꯣꯜ ꯋꯥꯔꯤ ꯁꯥꯔꯒ ꯃꯥꯅ ꯍꯪꯕꯗ ꯈꯨꯝꯂ ꯈꯣꯏꯗꯧ ꯁꯥꯎꯒꯠꯂꯦ ꯊꯝꯕ ꯎꯝ
ꯍꯨꯝ ꯍꯨꯝ
ꯎꯟ ꯑꯥ ꯎꯟ ꯑꯥ ꯇꯧꯔꯛ ꯂꯩ ꯑꯗꯨꯒꯤ ꯁꯥꯎꯅꯤꯡꯉꯛꯑꯦꯌꯦ
ꯎꯝ ꯋꯥꯔꯤ ꯖꯥꯠ ꯖꯥꯠ ꯂꯩꯖꯥꯅꯤ ꯍꯣꯔꯦꯟ ꯃꯦꯁꯦꯁ ꯊꯥꯔꯛꯀꯦ ꯅꯪꯅ ꯑ ꯍꯥꯏ ꯅꯣꯛ ꯅꯤꯡꯕ ꯃꯌꯥꯝ ꯌꯥꯎꯋꯦ
ꯎꯝ
ꯉꯁꯤꯗꯤ ꯀꯩꯅꯣ ꯇꯧꯔꯣꯏꯗ꯭ꯔꯥ ꯊꯕꯛ ꯆꯠꯊꯣꯛꯄ ꯅꯣꯏ ꯏꯟꯇꯔꯒꯨꯝꯕꯗꯤ ꯂꯩꯇꯦ?
ꯉꯁꯤꯗꯤ ꯊꯕꯛ ꯆꯠꯊꯣꯛꯑꯔꯣꯏꯌꯦ ꯍꯌꯦꯡ ꯆꯠꯊꯣꯛꯑꯅꯤ ꯑꯗꯨꯅ ꯉꯁꯤ ꯈꯔ ꯀꯣꯝꯃꯤꯀꯥꯟꯁꯤꯗꯀꯣ?
ꯍꯣꯏ ꯅꯨꯡꯉꯥꯏꯅ ꯍꯣꯏ ꯊꯕꯛ ꯑꯋꯥꯠꯄꯁꯤꯡꯗꯣ ꯇꯧꯔꯒꯦ ꯁꯤꯅꯦꯕ?
ꯌꯥꯝꯅ ꯅꯩꯕ ꯋꯥ-ꯋꯥꯔꯤꯅꯤ꯫ ꯑꯗꯨ ꯅꯪ ꯍꯥꯟꯅ ꯆꯠꯄꯗꯨꯗꯤ ꯀꯃꯥꯏꯅ ꯇꯧꯒꯦ ꯅꯨꯡꯉꯥꯏꯕ
ꯅꯨꯡꯉꯥꯏꯌꯦ ꯑꯗꯨꯝ ꯀꯩ-ꯀꯩꯅꯣ ꯈꯔ ꯐꯥꯖꯤꯂꯣ ꯍꯥꯏꯌꯦ ꯑꯩꯈꯣꯏ
ꯎꯝ
ꯁꯦꯡꯗꯦ-ꯁꯦꯡꯗꯦ ꯁꯦꯡꯍꯜꯂꯣ꯫
ꯇꯥꯔꯕꯣ꯫
ꯇꯥꯏꯌꯦ ꯇꯥꯏ ꯁꯦꯡꯗꯦ ꯁꯦꯡꯗꯦ꯫
ꯅꯣꯛꯄꯗꯤ ꯐꯖꯅ ꯇꯥꯏ ꯅꯪ ꯏꯟꯇꯔꯒꯤ ꯋꯥꯔꯤꯁꯦ ꯂꯤꯅꯤꯡꯗꯕ ꯃꯥꯜꯂꯦ꯫ ꯍꯥꯏꯅꯤꯡꯗꯕ ꯃꯥꯜꯂꯦ ꯅꯪ ꯂꯣꯠꯄ꯭ꯔꯥ ꯀꯩꯅꯣꯝ ꯇꯧꯔꯦ ꯍꯥ?
ꯇꯨꯝꯕꯗꯅꯦ ꯐꯩꯖꯨꯞꯇꯣ ꯈ꯭ꯋꯥꯡꯗꯣ ꯁꯨꯞꯇꯕꯤꯗ ꯈ꯭ꯋꯥꯡ ꯈꯛꯇꯪ ꯀꯥꯟꯊꯣꯛꯑꯃ ꯁꯨꯞꯄ ꯇꯨꯝꯕꯁꯤꯗ ꯈ꯭ꯋꯥꯡꯗ ꯀꯥꯡ ꯆꯤꯛꯑꯝꯕꯩ ꯑ-ꯃ ꯗꯥꯛ ꯂꯩꯔꯦ꯫
ꯀꯩꯅꯣ ꯀꯥꯡꯈꯟ ꯊꯥꯗꯕ꯭ꯔꯣ ꯍꯥꯏꯁꯦ?
ꯀꯥꯡ-ꯀꯥꯡ ꯂꯩꯔꯗꯤ ꯀꯥꯡꯈꯟꯗꯣ ꯊꯥꯔꯣꯗꯅ꯫
ꯊꯥꯐꯝ ꯂꯩꯇꯦ ꯊꯥꯅꯤꯡꯉꯥꯏ ꯃꯐꯝꯁꯨ ꯂꯩꯇꯕ ꯁ꯭ꯋꯥꯏꯁꯦ ꯊꯥꯏꯅ ꯃꯃꯥꯡꯉꯩꯗꯒꯤ ꯀꯥꯡꯈꯜ ꯊꯔꯛ
ꯑꯩꯗꯤ ꯊꯥꯐꯝ ꯍꯥꯏꯁꯦ ꯀꯩꯅꯣ ꯐꯣꯜꯗꯤꯡꯒꯤꯗꯣ ꯂꯧꯑꯣ꯫
ꯉꯝꯖꯗ꯭ꯔꯦꯗ ꯂꯩꯕ ꯀꯥꯏꯅ ꯑꯗꯨ ꯁꯥꯔ ꯀꯥꯟꯁꯤꯗ꯫
ꯑ ꯐꯣꯜꯗꯤꯡꯒꯤꯗꯤ ꯀꯩꯅꯣ ꯇꯧꯕꯅꯦ ꯅꯨꯡꯁꯤꯠꯇ ꯃꯣꯏꯗꯤ ꯀꯥꯡꯈꯟ ꯑꯇꯩꯒꯨꯝ ꯇꯧꯗꯦꯕ ꯅꯨꯡꯁꯤꯠꯁꯨ ꯑꯗꯨꯝ ꯆꯪꯕꯅꯤ ꯑꯗꯨꯒ ꯅꯪꯁꯨ ꯖꯒꯥꯁꯨ ꯀꯣꯝꯃꯦ ꯅꯪ ꯇꯨꯝꯕ ꯀꯥꯟꯗ ꯐꯣꯜꯗꯤꯡꯃꯨꯛ ꯇꯧꯋꯦ ꯁꯤꯡꯒꯜꯗꯣ ꯇꯥꯡꯗꯕꯅꯦ ꯑꯩꯈꯣꯏ ꯁ꯭ꯋꯥꯏꯗꯗꯤ ꯀꯩꯅꯣ ꯄꯤ ꯑꯩ ꯍꯥꯟꯅ ꯂꯧꯋꯦꯕꯀꯣ ꯆꯥꯇ꯭ꯔꯨꯛ ꯌꯥꯡꯈꯩꯒꯤ ꯂꯧꯋꯦꯕ ꯁꯤꯡꯒꯜꯗꯣ
ꯎꯝ
ꯑꯗꯨ ꯅꯪ ꯀꯥꯡ ꯆꯤꯛꯑꯒ ꯂꯩꯕ ꯁꯔꯨꯛ ꯂꯩꯊꯣꯛꯑꯣꯗꯅ
ꯑ ꯊꯣꯛꯅꯥꯎ ꯍꯥꯡꯇꯣꯛꯑꯒ ꯏꯪꯉꯦ ꯑꯦ ꯁꯥꯏꯔ ꯍꯪꯗꯣꯛꯑ ꯇꯨꯝꯕꯁꯨ ꯀꯥꯡ ꯃꯌꯥꯝ ꯄꯥꯏꯁꯤꯜꯂꯛꯄꯅꯤꯅ ꯕꯤꯔꯥ ꯌꯥꯝ ꯀꯥꯕ
ꯍꯣꯏ ꯑꯗꯣ ꯐꯣꯜꯗꯤꯡꯗꯨꯗꯤ ꯑꯗꯨꯝ ꯅꯨꯡꯁꯤꯠ ꯆꯪꯕꯅꯦ
ꯑꯗꯣ ꯍꯌꯦꯡ ꯊꯣꯛꯂꯛꯄꯗ ꯄꯨꯊꯣꯛ ꯄꯨꯁꯤꯟ ꯌꯥꯝ ꯅꯨꯡꯉꯥꯏꯇꯦꯕ ꯄꯣꯠ ꯆꯩ ꯃꯌꯥꯝ ꯂꯩꯁꯤꯜꯂꯨꯔꯒ ꯑꯗꯨꯒꯤ ꯇꯜꯂꯦꯕ
ꯀꯩꯅꯣ ꯍꯌꯦꯡ ꯀꯥꯏꯅꯣ ꯅꯪ ꯂꯩꯒꯗꯕ ꯆꯍꯤ ꯃꯊꯪꯗꯁꯨ ꯂꯩꯒꯅꯤ ꯆꯍꯤ ꯑꯅꯤꯃꯨꯛ ꯃꯌꯥ ꯂꯩꯔꯤ ꯀꯩꯅꯣ ꯍꯟꯗꯛ ꯆꯍꯤ ꯇꯪꯈꯥꯏ ꯈꯛꯇꯪ ꯆꯪꯆꯪꯕ ꯆꯪꯕꯅꯦ ꯑꯗꯨꯒ ꯃꯊꯪ ꯆꯍꯤꯁꯨ ꯂꯩꯒꯅꯤ